ꯑꯦ ꯃꯩ ꯃꯩꯗꯣ ꯃꯨꯠꯂꯗꯧꯅꯤ
ꯃꯩ ꯃꯨꯠꯈ꯭ꯔꯦ ꯑꯗꯨ ꯑꯣꯏꯔꯁꯨ ꯑꯗꯨꯝ ꯌꯥꯎꯋꯦ ꯌꯥꯎꯋꯦ
ꯑꯩꯈꯣꯏ ꯅꯣꯡ ꯈꯤꯛꯑꯦ ꯅꯣꯡ ꯃꯆꯥ ꯃꯆꯥ ꯃꯆꯥ ꯃꯆꯥ ꯃꯆꯥ
ꯑꯈꯣꯏ ꯈꯔ ꯂꯦꯞꯈ꯭ꯔꯦ ꯏꯕꯦꯝꯃ ꯑꯈꯣꯏ ꯁꯤꯗ ꯈꯔ ꯍꯥꯡꯒ꯭ꯔꯦ ꯑꯗꯨꯒꯤꯅꯦ ꯅꯣꯏ ꯑꯗꯣꯟ ꯅꯥꯀꯟꯗ ꯌꯧꯔꯛꯏꯗꯨ
ꯑꯌ ꯐꯝꯕꯖꯤꯖꯨ ꯈ꯭ꯋꯥꯡ ꯅꯥꯏ ꯍꯥꯏꯕ ꯍꯤꯞꯄꯅ ꯑꯃꯨꯛ ꯈꯔ ꯐꯩ ꯍꯤꯞꯄꯒꯅ ꯃꯥꯏ ꯃꯤꯠꯁꯦ ꯅꯝꯁꯤꯜꯂꯒ ꯕꯪ ꯕꯪ ꯕꯪ ꯁꯥꯒꯠꯂꯛꯇꯣꯏꯕ ꯑꯃꯨꯛ
ꯎꯝ ꯋꯥꯕꯅꯦ ꯂꯩꯕꯝ ꯆꯥꯕꯝ ꯑꯝꯇ ꯈꯪꯗꯝꯅꯦ
ꯑꯗꯨꯅꯦ ꯑꯩꯅ ꯅꯥꯗꯕ ꯍꯥꯏꯅ ꯈꯣꯏꯔꯝꯃꯤꯁꯦ ꯅꯥꯗꯕꯅ ꯌꯥꯗꯦ ꯍꯦꯛꯇ ꯅꯥꯏ ꯅꯥꯕꯁꯦ ꯅꯥꯗꯦ ꯃꯥꯗꯤ ꯃꯥ ꯃꯁꯥ ꯌꯥꯝ ꯀꯜꯂꯦ
ꯃꯥ ꯑꯣꯏꯔꯝꯃꯦ ꯃꯥꯁꯥ ꯀꯜꯂꯤꯖꯦ
ꯃꯥ ꯑꯣꯏꯔꯝꯃꯦꯕ ꯃꯁꯥ ꯀꯜꯂꯤꯁꯦ ꯅꯣꯏ ꯑꯩꯈꯣꯏ ꯑꯣꯏꯔꯝꯗ꯭ꯔꯦꯕ
ꯑꯣꯏꯔꯝꯗ꯭ꯔꯦ
ꯑꯩꯁꯨ ꯅꯥꯔꯤꯅꯤꯅꯤꯉꯣ ꯑꯩꯗꯤ ꯍꯟꯕꯗ ꯑꯃꯨꯛ ꯅꯣꯡ ꯈꯤꯇꯪ ꯆꯣꯠꯄꯒꯤ
ꯑꯩ ꯅꯣꯡꯒ ꯑꯝ ꯆꯣꯠꯄ ꯅꯥꯠꯇꯦ ꯀꯩꯗꯧꯔꯤꯕꯅꯣ ꯈꯪꯗꯦ ꯐꯦꯟ ꯃꯥ
ꯑꯦ ꯃꯥꯅ ꯅꯥꯗꯕꯗꯨꯗꯤ ꯃꯥ ꯏꯅꯔꯖꯤ ꯀꯩꯝꯇ ꯂꯣꯁ ꯑꯣꯏꯗꯦ ꯀꯩꯅꯣ
ꯑꯣꯍꯣ ꯍꯣꯏ ꯑꯩꯈꯣꯏꯅ ꯏꯃ꯭ꯌꯨꯟꯖꯦ ꯏꯅꯔꯖꯤ ꯂꯣꯏ ꯂꯣꯁ ꯑꯣꯏꯊꯣꯛꯈꯤꯕꯒꯤ ꯂꯩꯍꯧꯗ꯭ꯔꯕ ꯉꯥꯛꯊꯣꯛꯅꯕ ꯇꯤꯟꯈꯪꯗꯒꯤ
ꯃꯥꯅꯦ ꯍꯥꯏꯕ ꯍꯥꯏꯗꯤ ꯑꯈꯣꯏ ꯕꯥꯅꯤꯅ ꯂꯥꯡꯒꯤꯕ ꯃꯌꯥꯝꯗꯨ ꯌꯦꯡꯉꯣ ꯍꯜꯂ ꯂꯣꯏ ꯁꯤꯖꯤꯟꯅꯒ꯭ꯔꯦ
ꯎꯝ ꯑꯩ ꯈꯅꯥꯎ ꯃꯅꯨꯡ ꯖꯦ ꯌꯥꯝ ꯁꯥꯏ ꯍꯥꯏꯕ ꯑꯃ ꯕꯪ ꯕꯪ ꯕꯪ ꯏꯁꯤꯡ ꯊꯛꯄꯗꯒ ꯑꯁꯥ ꯑꯁꯥꯕꯗ ꯏꯁꯤꯡ ꯍꯩꯖꯤꯟ ꯃꯩꯊꯛ ꯊꯝ ꯐꯤꯜ ꯇꯧꯕꯗꯣ ꯑꯩ ꯁꯤꯗ ꯍꯦꯛ ꯍꯩ ꯆꯥꯔ ꯁꯣꯏ ꯗꯥꯢꯐꯠ ꯇꯥꯅꯤ ꯑꯩ ꯈꯪꯉꯦ ꯁꯤꯗ ꯌꯦꯔꯨꯝ ꯆꯥꯕꯁꯨ ꯌꯥꯔꯣꯏ ꯆ ꯍꯥꯏ ꯀꯗꯥꯥꯏꯗꯩꯅꯣ ꯑꯩ ꯉꯝꯃꯔꯣꯢ ꯏꯕꯦꯝꯃ ꯗ꯭ꯔꯤꯞ ꯀꯥꯞꯄꯒ ꯋꯥꯥꯒ꯭ꯔꯕ ꯖꯥꯠꯅꯤ ꯏꯔꯨꯖꯕ ꯉꯝꯗ ꯃꯈꯩ ꯎꯝ ꯎꯝ
ꯆꯒꯪꯒ ꯉꯥ ꯑꯔꯧꯕꯒꯔ ꯑꯇꯥꯎꯕꯒꯔ ꯆꯥꯔꯣ
ꯎꯝ ꯆꯥꯔꯦ ꯉꯔꯥꯡ ꯎꯀꯥꯕꯤ ꯑꯇꯥꯎ ꯎꯀꯥꯕꯤ ꯑꯈꯣꯏ ꯃꯥꯥꯅ ꯇꯥꯎꯔꯝꯃꯦ
ꯎꯝ
ꯑꯗꯨꯒ ꯆꯥꯏꯑꯦ
ꯅꯨꯉꯦꯏꯅ ꯆꯥꯔꯒꯥꯅꯦ ꯂꯩꯌꯨ
ꯆꯥꯕꯁꯨ ꯌꯥꯗꯦꯍꯦꯅꯦ ꯄꯨꯛꯇ
ꯇꯨꯝꯕꯅ ꯍꯦꯟꯅ ꯅꯥꯕꯅꯦꯕ
ꯎꯝ ꯗꯨꯢ ꯈꯣꯏ ꯆꯦꯅꯥ ꯍꯤꯞꯄꯒ ꯂꯩꯒꯅꯣ ꯍꯧꯒꯠꯂꯣꯅ
ꯑꯗꯨꯅꯤ ꯇꯨꯝꯕꯅ ꯍꯦꯟꯅ ꯅꯥꯕꯅꯤ ꯑꯗꯨꯅ ꯀꯩꯗꯧꯕ ꯇꯥꯏ ꯑꯩꯒ ꯋꯥꯔꯤ ꯁꯥꯟꯅꯕ ꯇꯥꯏ
ꯑꯗꯨꯅ ꯋꯥꯔꯤ ꯁꯥꯅꯕ ꯇꯥꯏ ꯍꯥꯥꯏꯁꯟꯅꯔꯗꯤ ꯂꯥꯡ ꯗꯣ ꯀꯩꯒꯤꯅꯣ
ꯍꯥꯥ
ꯑꯁꯤ ꯑꯈꯣꯏ ꯏꯅꯥꯎꯄꯤꯅꯦ ꯂꯥꯡꯉꯤꯕ ꯑꯩꯉꯣꯟꯗ
ꯑꯦ ꯅꯅꯥꯎꯄꯤꯅꯦ ꯑꯦ ꯅꯅꯥꯎꯄꯤ ꯍꯣꯢ ꯐꯣꯝ ꯊꯥꯖꯤꯟꯒ꯭ꯔꯕ
ꯊꯥꯖꯤꯟꯒ꯭ꯔꯦ ꯑꯩꯅ ꯊꯥꯖꯤꯟꯒ꯭ꯔꯝꯅꯤ ꯃꯥꯒ ꯃꯣꯏꯒꯤ ꯗꯨꯒ
ꯍꯨ
ꯑꯩ ꯅꯍꯥꯟ ꯍꯣꯁꯇꯦꯜ ꯂꯩꯔꯤꯉꯩ ꯊꯥꯖꯤꯟꯒ꯭ꯔꯦ
ꯅꯪ ꯊꯥꯖꯟꯗ꯭ꯔꯤꯕꯣ ꯑꯝꯕꯦꯀꯔꯗꯣ
ꯑꯝꯕꯦꯀꯔ ꯔꯥ
ꯑꯥ
ꯍꯤ ꯍꯤ
ꯊꯥꯖꯤꯜꯂꯝꯒꯤꯔꯣꯢ ꯇꯧꯔꯤꯁꯤ ꯅꯁꯛꯇꯨꯒ
ꯍꯥ ꯊꯥꯖꯤꯟꯗ꯭ꯔꯤ ꯍꯥ ꯍꯥ ꯊꯥꯖꯤꯟꯗ꯭ꯔꯤꯌꯦ ꯏꯕꯦꯝꯃꯥ ꯑꯗꯨ ꯍꯥꯏꯔꯒ ꯉꯔꯥꯡꯖꯨ ꯁ꯭ꯀꯨꯜꯗ ꯑꯉꯥꯡ ꯑꯃꯒꯤ ꯍꯣꯝꯋꯥꯛꯗꯣ ꯌꯦꯡꯍꯧꯗ꯭ꯔꯦꯕ ꯈꯪꯕ꯭ꯔꯥ
ꯎꯨꯝ
ꯌꯦꯡꯍꯧꯗꯕꯥꯑꯗꯤ
ꯇꯥꯗ꯭ꯔꯦ ꯍꯜꯂꯣ ꯍꯜꯂꯣ
ꯍꯩꯕꯩ ꯆꯥꯡ ꯍꯣꯝꯋꯥꯛ ꯄꯤꯔꯛꯇꯦ ꯉꯁꯤ ꯀꯩꯒꯤꯅꯣꯅ
ꯀꯝꯄ꯭ꯂꯦꯟ ꯂꯥꯛꯏꯕ
ꯍꯥꯞꯄꯧꯗ꯭ꯔꯕ ꯍꯥꯞꯄꯤ ꯍꯥꯞꯇꯦꯗꯨ ꯈꯪꯍꯧꯗ꯭ꯔꯕ ꯏꯕꯨꯗꯤ ꯏꯒꯤꯕꯅꯦꯕꯀꯣ ꯑꯗ ꯑꯉꯥꯡꯗꯨꯗ ꯍꯥꯞꯈꯤꯕ꯭ꯔꯥ ꯍꯥꯞꯇ꯭ꯔꯥꯕꯗꯣ ꯑꯩꯗꯣ ꯀꯥꯎꯔꯦꯕ ꯂꯪ ꯆꯥꯛ ꯆꯥꯛꯏ
ꯅꯪ ꯅꯥꯔꯁꯨ ꯑꯗꯨꯝ ꯁꯀ꯭ꯨꯜ ꯖꯜꯂꯦ
ꯆꯠꯂꯦ ꯏꯕꯦꯝꯃ ꯀꯩꯗꯧꯔꯨꯅꯤ ꯀꯃꯥꯏꯅ ꯁꯨꯇꯤ ꯅꯤꯔꯨꯅꯤ ꯌꯥꯎꯕꯒꯗꯤ ꯑꯩ ꯉꯝꯃꯤꯕꯅꯤꯅ ꯑꯗꯨꯝ ꯆꯠꯂꯦ
ꯎꯝ
ꯌꯥꯝꯅ ꯉꯝꯗꯕꯤ ꯇꯧꯕ ꯅꯠꯇꯕꯅꯤꯅ
ꯈꯣꯏ ꯑꯈꯣꯏ ꯃꯥꯟ ꯂꯐꯨ ꯆꯝꯊꯣꯡ ꯊꯣꯡꯉꯤ ꯂꯐꯨ ꯆꯝꯊꯣꯡ
ꯎꯝ ꯂꯐꯨ ꯆꯝꯊꯣꯡ
ꯎꯝ ꯍꯣꯏ ꯍꯣꯏ
ꯊꯥꯎ ꯈꯤꯇꯪ ꯉꯧꯔ ꯊꯣꯡꯕꯗꯣ ꯅꯠꯇ꯭ꯔꯥ
ꯎꯨꯝ
ꯎꯝ ꯍꯥꯎꯕꯅꯦ ꯃꯔꯛ ꯃꯔꯛꯇ ꯆꯥꯕ ꯑꯗꯨꯝ ꯌꯥꯏ ꯀꯩꯅꯣ ꯑꯗꯨꯖꯨ
ꯊꯥꯎꯅꯨ ꯊꯥꯎ ꯉꯧꯗꯦ ꯊꯥꯎ ꯉꯧꯗꯕꯤ ꯉꯥꯔꯤ ꯊꯥꯛꯑꯒ
ꯎꯝ ꯈꯪꯗꯤꯌꯦ ꯑꯗꯨꯗꯤ ꯊꯥꯎ ꯉꯧꯔꯒꯗꯤ ꯆꯥꯔꯦ
ꯍꯣꯏ ꯊꯥꯎ ꯉꯧꯔꯒꯖꯨ ꯊꯣꯡꯉꯦ ꯑꯗꯨꯕꯨꯗꯤ ꯑꯩ ꯌꯥꯝ ꯋꯥꯔꯦ ꯍꯥꯏꯕ ꯑꯁꯦꯡꯕꯩꯅꯦ ꯑꯩ ꯌꯥꯝ ꯊꯤꯅ ꯋꯥꯔꯦ ꯑꯩꯅ ꯋꯥꯔꯛꯑꯕ ꯍꯥꯏ ꯑꯩ ꯋꯥ ꯑꯩ ꯋꯥꯕꯣꯛ ꯉꯥꯡꯅꯤꯡꯗꯦ ꯍꯥꯏꯕꯖꯦ ꯉꯥꯡꯗ ꯌꯥꯗꯕꯒꯤ ꯉꯥꯡꯉꯤ ꯍꯥ ꯍꯥ ꯍꯥ ꯍ ꯑꯩ ꯋꯥꯔꯦ ꯑꯁꯦꯡꯕ ꯑꯩ ꯑꯁꯦꯡꯕ ꯌꯥꯝ ꯋꯥꯏ ꯍꯥꯏꯕ ꯋꯥ ꯉꯥꯡꯕ ꯑꯣꯔꯦ ꯔꯤꯍꯥꯏꯗ꯭ꯔꯦꯁꯟ ꯊꯛꯁꯤꯔ ꯈꯪꯗꯦ ꯑꯣ ꯑꯥꯔ ꯑꯦꯁꯇꯣ
ꯑꯣ ꯑꯥꯔ ꯑꯦꯁꯇꯣ ꯑꯣ ꯑꯥꯔ ꯑꯦꯁꯇꯣ ꯆꯥꯟꯅꯗꯕ ꯂꯩꯕꯅꯤꯀꯣ
ꯑꯪ ꯂꯩꯕꯅꯤ ꯗꯨꯕꯨꯗꯤ ꯑꯩꯖꯦ
ꯀꯔꯤꯌꯥ
ꯑꯣ ꯑꯥꯔ ꯑꯦꯁꯇꯣ ꯑꯃ ꯄꯤꯀꯦꯠꯀꯤꯗꯣ
ꯎꯨꯝ
ꯑꯗꯣ ꯍꯥꯎꯗꯤ ꯍꯥꯎꯇꯦ ꯑꯗꯨꯏꯖꯨ ꯊꯛꯑꯒ ꯈꯔ ꯇꯦꯛꯈꯠꯀꯗ꯭ꯔ ꯈꯪꯗꯦ ꯑꯩ ꯆꯣꯛꯊꯔꯦ ꯍꯥꯏꯕ ꯍ ꯀꯣꯏ ꯀꯩꯅꯣꯗꯩ ꯍꯧꯒꯠꯂꯒ ꯉꯥꯔꯤ ꯉꯥꯇꯥꯏ ꯇꯧ ꯁꯣꯝꯗꯗꯤ ꯉꯥꯊꯔ ꯐꯝꯕꯖꯨ ꯋꯥꯔꯀꯥꯟꯖꯤ
ꯀꯌꯤꯝꯇ ꯂꯦꯡꯅꯤꯡꯗꯕꯤꯒꯤ ꯀꯩꯅꯣꯗꯅꯦꯕ ꯂꯩꯔꯤꯖꯦ ꯅꯠꯇ꯭ꯔꯥ
ꯑꯁ ꯉꯔꯥꯡ ꯒꯥꯔꯤ ꯇꯣꯡꯈꯠꯂꯛꯄꯖꯤꯗꯅꯦ ꯈꯨꯕꯣꯝ ꯈ꯭ꯋꯥꯡꯖꯤꯒ ꯈꯨꯕꯣꯝꯖꯤꯒꯅ ꯑꯩꯅꯅꯦ ꯈ꯭ꯋꯥꯡꯖꯤꯖꯨ ꯍꯦꯛ ꯅꯥꯕꯖꯤ ꯊꯤꯟꯗꯣꯛꯄꯒꯤ ꯑꯗꯩ ꯈꯨꯕꯣꯝꯖꯤꯅ ꯑꯃꯨꯛ ꯊꯤꯟꯗꯣꯛꯄ ꯍꯦꯇ ꯍꯥꯏꯗꯤ ꯀ꯭ꯌꯤꯝ ꯆꯠꯂꯨꯕ ꯈꯣꯠꯂꯨꯕꯖ ꯂꯩꯇꯦꯅ ꯊꯤꯟꯗꯣꯛꯛꯄꯒꯤ ꯃꯥꯏꯄꯦꯝꯃ
ꯋꯥꯕ ꯇꯥꯕꯅꯦ ꯅꯥꯔꯕꯗꯤ ꯋꯥꯕ ꯍꯥꯏꯕꯖꯦ
ꯃꯁꯥꯅ ꯇꯕꯅꯤꯒꯌꯣ ꯍ ꯑꯩꯅ ꯅꯥꯗꯅꯕꯗꯤ ꯍꯣꯠꯅꯖꯕꯅꯤ
ꯀꯔꯤꯑꯕ
ꯑꯩ ꯅꯥꯗꯅꯕ ꯍꯣꯠꯅꯖꯕꯅꯦꯕ
ꯅꯥꯔꯀꯥꯟꯖꯤꯗ ꯅꯥꯗꯅꯕ ꯍꯣꯠꯅꯗꯨꯏꯕ
ꯈꯪꯗꯦ ꯍꯦꯛꯇ ꯑꯌꯨꯛꯁꯤꯗ ꯂꯥꯛꯊꯤ ꯈꯜꯂꯛꯄꯗꯩꯅꯦ ꯁꯥꯒꯠꯂꯛꯏꯖꯦ
ꯎꯝ ꯉꯔꯥꯡꯅ ꯃꯅꯤꯟꯅꯦꯕ
ꯎꯝ
ꯎꯝ ꯅꯣꯡꯖꯦ ꯂꯦꯞꯄ ꯃꯥꯜꯂꯒ ꯑꯃꯨꯛ ꯆꯨꯔꯛꯑꯦ ꯍꯥꯏꯕ ꯅꯨꯡꯁꯤꯗꯕꯅ ꯂꯣꯏꯔꯦ ꯑꯩ
ꯊꯤꯌꯥꯝꯕꯗꯣ
ꯇꯜꯂꯦꯌꯥꯝ ꯕꯤꯠꯀ ꯌꯥꯎꯗꯦꯗ
ꯉꯁꯤꯗꯤ ꯅꯪ ꯁꯨꯇꯤꯅꯤꯅ ꯅꯨꯡꯉꯥꯏꯔꯝꯃꯅꯤ ꯋꯥꯏ ꯁꯪꯉꯝꯃꯅꯤ ꯍꯌꯦꯡꯖꯦ ꯑꯃꯨꯛ ꯃꯟꯗꯦ ꯌꯧꯔꯛꯄꯗ ꯕꯤꯠ ꯇꯦꯛꯄ꯭ꯔꯥ
ꯀꯩꯑꯕ
ꯃꯟꯗꯦ ꯌꯧꯔꯛꯄꯗ ꯕꯤꯠ ꯇꯦꯛꯄ꯭ꯔꯥꯕ
ꯎꯝ ꯉꯔꯥꯡꯅꯦ ꯈꯔ ꯅꯨꯡꯉꯥꯏꯔꯤꯖꯦ ꯍꯌꯦꯡ ꯁꯟꯗꯦꯅꯦ ꯍꯥꯏꯕꯒꯤꯀꯣ ꯍꯤꯍꯤ ꯉꯁꯤꯖꯨꯅꯃꯨꯛ ꯍꯌꯦꯡ ꯃꯟꯗꯦꯅꯦ ꯍꯥꯏꯕꯒꯤꯀꯣ ꯇꯟꯕꯗꯣ
ꯁꯇꯔꯗꯦꯗꯣ ꯉꯟꯅ ꯊꯥꯇ꯭ꯔꯣ
ꯊꯥꯏ ꯁꯇꯔꯗꯦꯗꯅ ꯄꯨꯡ ꯇꯔꯥ ꯇꯔꯥ ꯃꯛꯈꯥꯏ ꯑꯗꯥꯏꯗ ꯊꯥꯕ ꯃꯥꯜꯂꯦ
ꯇꯩꯩꯅ ꯄꯨꯡ ꯀꯌꯥ ꯊꯥꯕ
ꯕꯥꯔꯣ ꯃꯈꯥꯏ
ꯑ ꯑꯩꯗꯤ ꯉꯁꯥꯏ ꯍꯧꯒꯠꯂꯛꯄꯩꯖꯤꯗ ꯄꯨꯡ ꯃꯥꯄꯟ ꯍꯦꯜꯂꯦꯕ ꯑꯩꯅ ꯍꯧꯒꯠꯂꯏꯗꯣ ꯅꯪ ꯐꯣꯟ ꯃꯤꯁꯀꯣꯜ ꯂꯩꯔꯝꯃꯦꯅ ꯑꯁ ꯀꯣꯟꯅ ꯕ꯭ꯔꯁ ꯇꯧ ꯂꯣꯏꯔ ꯇꯧꯔꯒꯦꯅ ꯑꯩꯖꯤ ꯇꯧꯕꯅꯦꯕ
ꯎꯝ
ꯃꯥꯏ ꯇꯥꯕꯁꯤꯗ ꯃꯁ ꯐꯪ ꯃꯥꯏꯖꯦ ꯕꯪ ꯕꯪꯅꯦꯕ ꯁꯥꯔꯤꯖꯦ ꯍꯧꯖꯤꯛꯁꯤ ꯅꯥꯀꯣꯡꯗꯩ ꯃꯥꯏꯗꯩ ꯉꯛꯁꯝꯗꯩ ꯑꯩꯏ ꯁꯤꯡꯕ ꯑꯌꯤꯡꯕ ꯃꯇꯛ ꯇꯥꯗꯕꯒꯤꯅ ꯑꯍ ꯍ ꯑꯩ ꯏꯪꯃꯒꯤ ꯑꯗꯣ ꯅꯦꯇꯥꯔꯖꯨ ꯑꯃꯨꯛ ꯇꯨ ꯆꯣꯡꯉꯦꯕ ꯑꯃꯨꯛ
ꯍꯣꯏ
ꯎꯪꯑ꯭ꯍꯥ
ꯅꯪ ꯇꯨꯖꯨꯡꯕꯤꯗꯤ ꯌꯥꯎꯕꯅꯤꯅ ꯅꯪ ꯒꯨꯂꯤꯗꯣ ꯆꯥꯥꯁꯜꯂꯣ ꯑꯩ ꯑꯇꯣꯞꯄ ꯑꯝꯇ ꯌꯥꯎꯗ꯭ꯔꯦ
ꯑꯁ ꯍꯛꯑꯥ ꯅꯥꯇꯣꯟꯖꯤꯅꯟ ꯅꯥꯇꯣꯟꯖꯤ ꯅꯞ ꯃꯍꯤ ꯑꯝꯇꯛ ꯆꯦꯟꯊꯣꯔꯛ ꯈ꯭ꯌꯥꯎ ꯆꯥꯎ ꯆꯣꯡꯉꯨꯔꯅꯤ
ꯑꯥꯎꯅꯤ ꯅꯪ
ꯉꯔꯥꯡ ꯑꯌꯨꯛꯇꯨꯖꯨ ꯆꯥꯛ ꯆꯥꯗ꯭ꯔꯦꯕ ꯑꯩꯖꯦ ꯊꯣꯡꯕꯗ ꯇꯜꯂꯕ ꯋꯥꯖꯨ ꯋꯥꯔ ꯏꯁꯥꯗꯨ ꯊꯔꯕꯒ ꯐꯤꯒ ꯁꯨꯔꯨꯕꯒ ꯑꯥꯏꯖꯦ ꯏꯔꯨꯖꯊꯣꯛꯄꯣꯒ
ꯉꯔꯥꯡ ꯑꯌꯨꯛ ꯆꯥꯔꯥ ꯍꯦꯜꯂꯕ ꯍꯥꯏꯖꯦ ꯅꯣꯏ
ꯍꯦꯜꯂꯦ ꯃꯦꯒꯤ ꯍꯧꯔ ꯆꯥꯏ ꯍꯥꯏꯗꯣ
ꯄꯩꯅꯤꯉꯤꯅꯣ
ꯃꯥ ꯃꯥꯖꯨ ꯆꯥꯍꯧꯗꯝ ꯅꯨꯡꯗꯥꯡꯗꯨꯖꯨ ꯆꯥꯛꯀꯥ ꯂꯧꯍꯧꯗꯝꯅꯦ ꯀꯔꯝꯃꯥꯏꯅ ꯆꯥꯒꯤꯕꯅꯣ ꯈꯪꯗꯣ ꯆꯥꯛ ꯊꯣꯡꯉ ꯆꯥꯔꯝꯒꯗ꯭ꯔ ꯅꯪꯗ꯭ꯔꯒꯗꯤ ꯃꯊꯟꯇꯖꯨ ꯂꯩ ꯑꯁ ꯏꯊꯟꯇ ꯏꯊꯟ ꯂꯩꯕꯖꯦ ꯆꯥꯛꯀ ꯆꯥꯕꯤ ꯌꯥꯗꯝꯅꯦ ꯊꯣꯡꯗꯦ
ꯀꯩꯒꯤ ꯃꯥ ꯊꯨꯡ ꯃꯥ ꯊꯣꯡꯕꯗꯤ ꯌꯥꯗꯕ
ꯃꯥꯖꯨ ꯇꯟꯕ ꯃꯥꯜꯂꯦ ꯑꯩꯖꯨ ꯇꯜꯂꯦꯗꯅ ꯑꯩ ꯐꯃꯤꯟꯅꯧꯖꯦ ꯁꯥꯒꯠꯂꯒ ꯑꯁ ꯋꯥꯔꯛꯑꯕ ꯑꯩꯗꯤ ꯑꯩꯁꯦ ꯑꯍꯥꯟꯕꯗ ꯑꯗꯨꯝ ꯌꯦꯡꯉꯝꯒꯦ ꯌꯦꯡꯉꯝꯃ ꯐꯔꯒꯗꯤ ꯌꯨꯝ ꯆꯜꯂꯨꯔꯒꯦ ꯇꯧꯔꯝꯕ ꯑꯗꯨꯝ ꯍꯦ ꯁꯥꯕꯖꯦ ꯑꯗꯨꯝ ꯍꯦꯟꯒꯠꯂꯛꯄ ꯑꯗꯨꯝ ꯍꯦꯟꯒꯠꯂꯛꯄ ꯁꯤꯗꯤ ꯀꯥꯟꯅꯗꯦ ꯁꯥꯏꯗꯗꯨꯝ ꯑꯣꯝꯁꯤꯂ ꯂꯩꯕꯖꯨ ꯐꯔꯣꯏꯅ
ꯎꯝ
ꯇꯝꯃꯣꯒ ꯑꯩꯈꯣꯏ ꯃꯥꯅ ꯇꯝꯃꯣ ꯊꯕꯛ ꯆꯠꯈ꯭ꯔꯦꯕ ꯆꯠꯂꯗꯤ ꯑꯩ ꯅꯥꯛꯇ ꯆꯪꯉꯛꯑꯣꯅ ꯑꯩ ꯊꯣꯛꯄꯕꯨ ꯍꯦꯛ ꯋꯥꯔꯕꯅꯦ
ꯎꯝ
ꯅꯣꯏ ꯅꯪꯖꯦ ꯀꯩꯖꯥꯡ ꯆꯥꯕꯣ ꯉꯁꯤꯗꯤ
ꯉꯔꯥꯡ ꯉꯔꯪ ꯊꯣꯡꯉꯦ ꯑꯗꯨ ꯈꯔ ꯂꯩꯌꯦ ꯑꯗꯨꯗꯨꯒ
ꯎꯝ ꯅꯣꯡ ꯇꯥ ꯅꯣꯡ ꯇꯥꯕꯅꯤꯅ ꯉꯔꯪꯒꯦ ꯑꯍꯪ ꯀꯥꯏꯅꯔꯦꯀꯣ
ꯎꯝ ꯐꯥꯔꯛꯑꯦ ꯀꯥꯏꯗꯩ ꯐꯥꯔꯛꯏꯅꯣ ꯈꯪꯗꯦ ꯂꯧꯕꯨꯛꯇꯩ ꯐꯔꯛꯏꯔꯣ ꯀꯩꯅꯣ
ꯉꯔꯥꯡ ꯆꯥꯕꯖꯦ ꯑꯩꯈꯣꯏꯗꯤ ꯌꯥꯗꯦ ꯊꯤ ꯐꯥꯏꯗꯕꯤ ꯈꯣꯠꯊꯕꯤ ꯇꯧꯋꯦ
ꯅꯪ ꯌꯥꯗ꯭ꯔꯤꯔꯣ
ꯑꯥ ꯍꯥꯏꯗꯤ ꯌꯥꯝ ꯆꯥꯁꯤꯟꯕ ꯀ꯭ꯔꯥꯅ ꯑꯩꯅꯖꯨ ꯀꯌꯥ ꯄꯥꯝꯗꯦꯕꯀꯣ ꯈꯣ ꯈꯣꯏ ꯕꯥꯗꯤ ꯄꯥꯝꯕꯅꯦꯟꯌꯐ ꯍꯥꯎꯋꯦ ꯑꯉꯥꯎꯒ ꯆꯥꯕꯗꯣ ꯀꯩꯁꯨ ꯌꯥꯝꯅ ꯆꯥꯕ ꯄꯥꯝꯕ ꯉꯝꯕ ꯆꯥꯕꯗꯨ ꯇꯝꯕꯗꯣ ꯑꯣꯏꯗꯦ
ꯎꯝ ꯌꯥꯝꯅ ꯅꯠꯇꯕ ꯈꯔ ꯈꯔ ꯆꯥꯕꯗꯤ ꯌꯥꯕꯥ
ꯎꯝ ꯎꯝ
ꯈꯪꯗꯦ ꯅꯪꯒ ꯋꯥꯔꯤ ꯁꯥꯟꯅꯕꯩꯔꯥ ꯀꯩꯅꯣ ꯑꯩ ꯀꯣꯛ ꯆꯤꯛ ꯈꯠꯂꯛꯑꯦꯀꯣ
ꯏꯁ ꯂꯣꯏꯔꯦ ꯐꯣꯟꯅꯦ ꯐꯣꯟ ꯀꯣ ꯑꯩ ꯅꯥꯔꯤꯖꯦ ꯑꯦꯠꯁ ꯅꯠꯇꯤꯌꯦꯀꯣ
ꯈꯪꯗꯦ ꯆꯪꯉꯛꯑꯦ ꯐꯣꯟꯗ ꯅꯥꯀꯣꯡꯗ ꯆꯪꯉꯛꯑꯦ ꯈꯪꯗꯦ ꯑꯦ ꯍꯦ ꯍꯦ
ꯑꯁ ꯑꯩꯅ ꯉꯔꯥꯡ ꯀꯣꯛ ꯆꯤꯛꯄꯁꯤ ꯀꯣꯛꯁꯦ ꯊꯨꯒꯥꯏꯅꯤꯡꯕ ꯑꯝ ꯐꯥꯎꯏ ꯑꯩꯅ ꯀꯣꯛ ꯆꯤꯛꯄꯁꯤꯗ ꯐꯅꯕ ꯒꯨꯂꯤ ꯑꯝꯇ ꯍꯥꯅ ꯄꯤꯌꯨ ꯍꯥꯏꯕ ꯅꯨꯄꯥꯗ ꯍꯦ ꯈ ꯀꯣꯛꯁꯦ ꯊꯨꯒꯥꯏꯅꯤꯡꯕꯦ ꯃꯥ ꯌꯥꯎꯔ ꯆꯤꯛꯂꯛꯄꯅꯤꯅꯦ ꯑꯩꯅ ꯍꯜꯂꯛꯑꯒ ꯑꯈꯣꯏ ꯑꯗꯣꯝꯕꯤꯗꯣ ꯑꯈꯣꯏ ꯇꯃꯣ ꯃꯆꯥ ꯗ ꯃꯥꯂꯤꯁ ꯇꯧꯍꯟꯕꯅꯦ
ꯎꯝ
ꯃꯥꯂꯤꯁ ꯇꯧꯔꯦ ꯑꯈꯣꯏ ꯃꯥꯅ ꯑꯃꯨꯛ ꯅꯨꯡꯗꯥꯡꯗ ꯕꯤꯛꯁ ꯀꯩ ꯇꯩꯕꯤꯔꯦ ꯃꯣꯟꯗꯣ ꯇꯨꯝꯕ ꯑꯃꯨꯛ ꯌꯥꯗ꯭ꯔꯦ ꯐꯅ ꯀꯨꯏꯅ ꯑꯣꯟꯂꯝꯃꯦ ꯑꯗꯩ ꯇꯨꯝꯊꯈ꯭ꯔꯦ
ꯎꯝ
ꯑꯗꯨ ꯅꯣꯡꯉꯥꯜꯂꯛꯄꯗ ꯑꯃꯨꯛ ꯏꯪꯊꯝ ꯆꯜꯂꯦ
ꯎꯝ
ꯑꯁ ꯇꯨꯝꯐꯝꯒ
ꯂꯣꯏꯕꯤꯅꯦꯕ
ꯎꯝ ꯅꯥꯕꯁꯦ ꯋꯥꯏꯗ ꯑꯗꯣ ꯈꯣꯏꯖꯦ ꯀꯩꯝ ꯑꯍꯦꯟꯕ ꯆꯥꯔꯨꯕ ꯅꯠꯇꯦꯕ ꯐꯦꯟꯚꯦ ꯀꯥꯡꯈꯟ ꯊꯥꯗꯕꯤ ꯇꯨꯝꯕꯖꯦ ꯑꯗꯨꯝ ꯌꯥꯎꯔꯤꯅꯦꯕ ꯅꯍꯥꯟꯈꯩꯁꯨ ꯈꯪꯉꯕ ꯑꯗꯨꯅ ꯅꯍꯥꯟꯗꯨꯅ ꯈꯔ ꯀꯩꯅꯣ ꯇꯧꯒ꯭ꯔꯕ ꯈꯪꯗꯦ ꯃꯇꯥꯡ ꯆꯥꯟꯅꯒ꯭ꯔꯕ
ꯑꯩꯅ ꯍꯥꯏꯗꯨꯅꯦ ꯆꯥꯕꯗꯨꯖꯨ ꯆꯥꯔꯦ ꯑꯃꯗꯨꯁꯨ ꯑꯗꯨꯒ ꯂꯥꯎꯕꯖꯨ ꯀꯟꯅ ꯂꯥꯎꯔꯨꯔꯦ ꯂꯥꯎꯕ ꯅꯨꯃꯤꯠꯇꯨꯖꯨ ꯑꯩ ꯈꯟꯅꯥꯎ ꯌꯥꯝ ꯅꯥꯏꯌꯦꯕ ꯈꯪꯕ꯭ꯔ ꯅꯣꯡꯉꯥꯜꯂꯀꯥꯟꯗ
ꯎꯝ
ꯈꯨꯟꯅꯥ ꯑꯃꯅꯦ ꯑꯗꯨꯗ ꯅꯥꯒꯤꯕ ꯈꯟꯅꯥꯎꯖꯤꯗꯤ ꯑꯁ ꯀꯩꯅꯣ ꯑꯩꯒꯤ ꯀꯌꯥꯝ ꯀꯟ ꯂꯥꯎꯒ꯭ꯔꯒꯦ ꯁꯤꯅꯦ ꯑꯩ ꯈꯜꯂꯤꯁꯤ ꯈꯟꯅꯥꯎ ꯌꯥꯝ ꯅꯥꯏꯌꯦꯕ
ꯑꯩꯅ ꯈꯟꯅꯥꯎ ꯅꯥꯕꯤꯗꯤ ꯀꯌꯥ ꯇꯧꯗꯦ ꯑꯩꯅ ꯑꯃ ꯈꯟꯅꯥꯎꯗꯤ ꯅꯥꯗꯦꯕ ꯈꫭꯏ ꯁꯥꯒꯠꯄꯖꯤꯗꯅꯦꯕ ꯑꯩꯅ ꯑꯃꯨꯛ ꯋꯥꯔꯤꯖꯤꯅ ꯁꯥꯒꯠꯂ ꯏꯁꯥ ꯂꫭꯏ ꯊꯤꯟꯗꯣꯛꯄꯁꯦ ꯆꯣꯡ ꯐꯜꯂꯨꯕꯩꯅꯦꯕ ꯊꯤꯟꯗꯣꯏꯁꯤꯖꯨ ꯁꯤꯖꯨ
ꯎꯝ ꯃꯥꯟꯅꯦ ꯆꯣꯡꯐꯜꯂꯨꯕꯩ ꯅꯪꯅ ꯑꯗꯨꯗ ꯆꯣꯡꯒꯤꯕ ꯃꯌꯥꯝꯅ
ꯑ ꯑꯗꯨꯗꯨꯅ ꯃꯊꯧ ꯇꯧꯔꯛ ꯄꯅꯦꯕ ꯑꯦꯕ꯭ꯔꯤ ꯑꯦꯛꯁꯟ ꯍꯦꯁ ꯑꯦ ꯔꯤꯑꯦꯛꯁꯟ ꯍꯥꯏꯗꯣ
ꯎꯝ ꯔꯤꯌꯦꯛꯁꯟꯅꯦ ꯂꯥꯛꯏꯕꯗꯣ
ꯅꯪ ꯔꯤꯌꯦꯛꯁꯟ ꯑꯦꯛꯁꯟ ꯇꯧꯔꯨꯕꯒꯤ ꯔꯤꯌꯦꯛꯁꯟ ꯂꯥꯛꯄ
ꯎꯝ ꯂꯥꯛꯄ ꯇꯥꯕꯅꯦ ꯑꯦꯛꯁꯟꯗꯨ ꯇꯧꯔꯨꯔꯗꯤ ꯅꯣꯡꯖꯦ ꯍꯥꯡꯉꯗꯤ ꯐꯅꯤ
ꯈꯪꯗꯦꯗ ꯇꯧꯔꯤꯁꯦ ꯈꯨꯠꯀꯁꯦ ꯐꯣꯟ ꯄꯥꯏꯕ ꯅꯥꯀꯣꯡ ꯊꯝꯕꯖꯦ ꯅꯤꯛꯑꯦ ꯍꯥꯏꯕ ꯑꯩ
ꯅꯤꯛꯅꯤ
ꯈꯣꯏꯆꯦ ꯈꯣꯏ ꯈꯣꯏ ꯆꯦ ꯆꯠꯈ꯭ꯔꯕꯨꯗꯤ ꯇꯞꯅ ꯏꯪꯅ ꯁꯥꯟꯅ ꯌꯥꯔꯅꯤꯗ
ꯎꯝ ꯅꯪꯒꯤ ꯁꯤꯗ ꯁꯤꯗ ꯑꯩꯅ ꯄꯔ ꯐꯤꯝ ꯃꯆꯥ ꯃꯆꯥ ꯊꯃꯝꯕꯗꯣ ꯀꯥꯏ ꯆꯠꯈ꯭ꯔꯒꯦ ꯀꯝꯕꯗ
ꯁꯤꯗ ꯑꫭꯏꯅ ꯍꯥꯞꯄꯤ ꯀꯔꯤꯒꯤꯅꯣ ꯅꯪ ꯅꯀꯣꯛꯇꯣ ꯆꯥꯛꯄ꯭ꯔꫭ
ꯏꯁ ꯏꯁ
ꯑꯦ ꯅꯀꯣꯛꯇꯣ ꯆꯥꯥꯛꯄ꯭ꯔ ꯀꯥꯏꯅ ꯇꯧꯅꯨ ꯇꯧꯅꯨ ꯑꯗꯨꯒꯨꯝꯕ ꯋꯉꯥꯡ ꯁꯉꯥꯡꯗꫭ